ꯇꯥꯕ꯭ꯔꯣ
ꯇꯥꯏ ꯇꯥꯏ ꯇꯥꯏ
ꯑ ꯑꫭ ꯑꯗꯨ ꯅꯪꯒꯤ ꯃꯤꯡꯁꯨ ꯖꯥꯠ ꯖꯥꯠꯅꯤꯍꯦ
ꯍꯣꯏ ꯍꯣꯏ ꯃꯤꯗꯣ ꯍꯥꯏꯗꯣꯛꯄ ꯌꯥꯗꯕꯅꯦ
ꯍꯩꯁ
ꯅꯪꯒꯤꯖꯨ ꯃꯔꯣꯟ ꯑꯃ
ꯑꯁ ꯅꯣꯡ ꯆꯨꯔꯦꯅꯦ ꯕꯤꯠ ꯂꯩꯇꯦꯗ
ꯍꯣꯏ ꯑꯣ ꯅꫭꯡ ꯆꯨꯕ꯭ꯔꯥ ꯑꯁꯤ ꯇꯝꯄꯥꯛꯇꯔꯣ ꯅꯣꯡ ꯆꯨꯔꯤꯁꯦ ꯌꯦꯡꯒꯦ ꯑꯩꯁꯨ ꯑꯁ ꯎꯝ ꯑꯩꯈꯣꯏꯗꯗꯤ ꯆꯨꯗꯕꯒꯨꯝ ꯇꯧꯋꯤꯗ ꯍꯧꯖꯤꯛꯇꯤ
ꯑꯁ ꯇꯧꯋꯦꯅꯁꯨ ꯇꯝꯄꯥꯛꯗ ꯍꯥ
ꯍꯣꯏ ꯑꯩꯈꯣꯏꯗꯗꯤ ꯆꯨꯗꯦ
ꯌꯥꯝ ꯀꯥꯟꯅꯗꯤ ꯆꯨꯋꯤꯗ ꯀꯗꯥꯏꯔꯣꯝꯗ ꯅꯪ ꯂꯩꯕ꯭ꯔꯥ ꯇꯤꯔꯣꯝꯗꫪ ꯅꯠꯇ꯭ꯔꯒ
ꯖꯤꯔꯣꯝꯗ ꯖꯤ ꯑꯦ ꯑꯦꯝ ꯏ ꯔꯣꯝꯗ ꯈꯪꯕ꯭ꯔꯣ
ꯖꯤꯅ ꯍꯧꯎꯔꯒ
ꯑꯦ ꯑꯦꯝ ꯏ
ꯍꯣ ꯍꯣ ꯍꯣ ꯑꯗꯨꯗꯔ ꯑꯗꯨꯗꯔꯥ
ꯑꫭꯏ ꯑꯗꯨꯗꯅꯦ ꯅꯪꯁꯨꯔꯣ
ꯑꯁ ꯑꯗꯨ ꯑꯩꯗꯤ ꯑꯗꯨꯗ ꯅꯠꯇꯦ
ꯎꯝ ꯅꯪꯗꯤ ꯑꯥ ꯕꯖꯔ ꯔꯣꯝꯗ ꯂꯩꯔꯝꯅꯤ
ꯍꯣꯏ ꯑꯗꯨꯗꯤ ꯅꯠꯇꯦꯗ
ꯑꯦꯈꯣꯏꯗꯤ ꯈꯔ ꯂꯥꯞꯄꯦ ꯕꯥ ꯀꯣ ꯕꯖꯥꯔ ꯆꯠꯅꯤꯡꯉꯥꯏ
ꯇꯝꯄꯥꯛꯇ ꯂꯥ ꯂꯩꯔꯒ ꯀꯅꯥꯗ ꯑꯗꯨꯔꯣꯝꯗꯗꯤ
ꯑꯥ ꯑꯩꯈꯣꯏꯗꯤ ꯌꯨꯝ ꯂꯩꯕꯅꯤꯅ ꯁꯤꯗ
ꯃꯤ ꯂꯥꯛꯄꯒꯤꯅ
ꯎꯝ
ꯐꯅ ꯌꯨꯝ ꯂꯩꯔꯒ ꯑꯗꯨꯝ ꯂꯩꯕꯁꯦ
ꯎꯝ
ꯑꯩ ꯏꯃꯥꯅꯕꯥꯁꯨ ꯑꯗꯨꯝ ꯑꯁ꯭ꯋꯥꯏꯗ ꯑꯗꯨꯝ ꯂꯩꯕꯅꯦ ꯍꯟꯗꯛꯗꯤ ꯂꯩꯇ꯭ꯔꯦ
ꯑꯣ ꯑꯗꯨ ꯅꯪꯁꯨ ꯀꯣꯏꯕ ꯑꯗꯨꯝ ꯂꯥꯛꯄ ꯃꯥꯜꯂꯦꯀꯣ ꯑꯁꯤꯗ
ꯎꯝ ꯂꯥꯛꯄꯅꯦ ꯑꯗꯨ
ꯑꯣ ꯑꯣ
ꯍꯟꯗꯛꯇꯤ ꯃꯣꯏ ꯌꯟꯈ꯭ꯔꯦ ꯍꯥꯏꯕ ꯃꯥꯜꯂꯦ ꯑꯗꯨꯗꯣ꯫
ꯑ ꯑꯁꯤꯗ ꯍꯣꯏ ꯌꯨꯝꯗꯣ ꯑꯗꯨꯝ ꯌꯣꯟꯕꯅꯤ꯫
ꯑ꯫
ꯑꯩꯈꯣꯏ ꯆꯤꯡꯒꯤ ꯆꯤꯡꯒꯤ ꯃꯤ ꯌꯨꯝ ꯑꯃ ꯂꯧꯋꯦ ꯍꯥꯏ
ꯑꯣ꯫ ꯑꯩꯈꯣꯏꯁꯨ ꯁꯤꯗ ꯂꯩꯕ ꯀꯏꯔꯦ꯫
ꯀꯨꯏꯔꯕ꯭ꯔꯥ꯫
ꯎꯝ ꯑꯩꯅꯗꯤ ꯑꯥꯗ ꯂꯩꯑꯦ ꯑꯩꯅꯗꯤ ꯑꯗꯨꯝ ꯌꯨꯝ ꯄꯪ ꯄꯥꯡ ꯂꯥꯛꯇꯦꯕ꯫ ꯂꯥꯛꯄ ꯀꯥꯟꯗꯁꯤꯗ ꯑꯗꯨꯝ ꯂꯩꯕ ꯎꯝ꯫ ꯑꯥ꯫
ꯆꯥꯛ ꯂꯣꯏꯗ꯭ꯔꯤꯕ꯭ꯔꯣ ꯅꯪꯒꯤ
ꯆꯥꯛꯇꯤꯗꯨ ꯂꯣꯏꯔꯦ ꯐꯨꯠꯄ ꯂꯣꯏꯔꯦ
ꯎ ꯅꯪꯒ ꯅꯍꯥꯟ ꯑꯩ ꯈꯣꯏ ꯋꯥꯔꯤ ꯁꯥꯕꯗꯨꯁꯨ ꯅꯪꯅ ꯇꯧꯔꯛꯄꯅꯤꯀꯣ
ꯈꯪꯗꯦ ꯑꯗꯨꯒꯤꯗꯤ
ꯅꯪ ꯇꯧ꯭ꯔꯄ ꯃꯥꯂꯦ ꯑꯩꯒꯤꯁꯨ ꯂꯩꯗꯤ ꯌꯥꯝꯅꯗꯤ ꯂꯩꯗꯤ ꯂꯩꯔꯦꯕ
ꯑꯣ
ꯑꯗꯨ ꯑꯣꯏꯔꯁꯨ ꯀꯥꯏꯗꯦ ꯑꯁꯤ ꯍꯧꯖꯤꯛꯀꯥꯟꯗꯤ ꯇꯧꯔꯛ ꯀꯣꯜ ꯇꯧꯔꯛꯄꯒ ꯀꯣꯜ ꯆꯠꯄꯗꯣ ꯆꯞ ꯃꯥꯟꯅꯩꯗ
ꯆꯞ ꯃꯥꯅꯩ
ꯎꯝ ꯀꯣ ꯇꯧꯔꯁꯨ ꯄꯤꯀꯞꯒꯨꯝꯕ ꯇꯧꯗꯕ ꯅꯠꯇ꯭ꯔꯒ ꯑꯩꯈꯣꯏꯗ ꯆꯠꯂꯒ ꯃꯣꯏ ꯑꯩꯉꯣꯟꯗ ꯂꯥꯛꯇꯕꯒꯨꯝꯕꯀꯣ ꯌꯥꯝ ꯂꯩꯕꯒꯤ ꯑꯗꯨꯒꯨꯝꯕꯗꯤ ꯑꯗꯨꯝ ꯆꯠꯈ꯭ꯔꯦ ꯃꯥꯡꯈ꯭ꯔꯦꯕ
ꯍꯣꯏ ꯍꯣꯏ ꯑꯁ ꯉꯁꯤꯁꯦ ꯀꯔꯤꯒꯤꯔꯥ ꯅꯣꯡ ꯆꯨꯕꯒꯤꯔꯥ ꯃꯄꯥꯟꯁꯨ ꯊꯣꯛꯄ ꯇꯜꯂꯦ ꯑꯗꯨ ꯀꯔꯤꯝꯥꯏ ꯇꯧꯁ
ꯌꯨꯝꯗ ꯑꯗꯨꯝ ꯂꯩꯌꯣ
ꯍꯣꯔꯦꯟꯗꯤ ꯁꯅꯥꯅꯤꯡꯉꯥꯏ ꯆꯠꯅꯤꯡꯉꯥꯏ ꯂꯩꯕ
ꯑꯣ ꯀꯔꯤ ꯒꯦꯝ ꯁꯥꯟꯅꯕ꯭ꯔꯥ ꯅꯪ
ꯑꯩꯗꯤ ꯕꯣꯜ ꯁꯅꯥꯕꯦꯗ
ꯑꯣ ꯐꯨꯠꯕꯜ ꯔꯣ
ꯍꯣꯏ
ꯑꯣ ꯍꯥꯏꯅꯦ
ꯑꯁ ꯍꯩꯁꯨ ꯍꯩꯇꯦ ꯑꯩꯈꯣꯏꯗꯤ ꯑꯗꯨꯝ ꯏꯟꯇꯔꯦꯁꯀꯤꯗꯃꯛ ꯇꯧꯕꯦ
ꯎꯝ ꯍꯛꯆꯥꯡꯒꯤꯗꯤ ꯅꯨꯡꯉꯥꯏꯕꯅꯦ
ꯆꯥꯡꯉꯤ ꯅꯨꯄꯤ ꯐꯥꯎ ꯐꯖ ꯐꯖꯔꯒ ꯁꯥꯟꯅꯕ ꯌꯥꯝ ꯂꯩꯕꯅꯤꯗ
ꯑꯍꯝ ꯑꯍꯝ ꯑꯍꯝ
ꯅꯨꯄꯤꯁꯤꯡꯁꯨ ꯌꯥꯝ ꯂꯩꯕꯅꯤ ꯁꯅꯕ
ꯍꯣꯏ
ꯑꯩꯈꯣꯏ ꯆꯤꯡꯒꯤ ꯃꯤ ꯉꯥꯛꯇꯅꯦ ꯍꯩꯇꯕꯁꯦ ꯅꯨꯄꯤꯒꯤꯁꯨ
ꯑꯣ
ꯅꯠꯇ꯭ꯔꯒ ꯅꯨꯄꯥ ꯅꯨꯄꯥꯗꯒꯤ ꯍꯦꯟ ꯃꯔꯤ ꯑꯃ ꯂꯩꯕꯅ ꯂꯝꯄꯥꯛ ꯇꯝꯄꯥꯛꯇ ꯂꯩꯕꯁꯤꯡꯅꯤ
ꯑꯣ ꯃꯄꯤꯈꯣꯏ ꯀꯣ
ꯎꯣꯏ
ꯎꯝ ꯊꯅꯦ ꯅꯍꯥꯟ ꯑꯩ ꯒꯦꯝ ꯁꯥꯟꯅꯕ ꯅꯨꯄꯤ ꯑꯃꯕꯨ ꯀꯣꯜ ꯇꯧꯑꯦ ꯑꯣꯁꯦ ꯎꯝ ꯑꯁ ꯌꯥꯝ ꯑꯦꯛꯁꯄꯥꯔꯠ ꯑꯣꯏꯕꯅꯦ ꯃꯥꯒꯤꯗꯤ ꯈꯔ ꯇꯦꯒꯨꯝꯕ ꯃꯥꯜꯂꯦ ꯑꯗꯨ ꯃꯥꯗꯤ ꯌꯥꯝ ꯄ꯭ꯔꯣꯐꯦꯁꯅꯦꯜ ꯑꯣꯏꯅ ꯀ꯭ꯂꯥꯁ ꯀ꯭ꯂꯥꯁ ꯁꯤꯛꯁꯒꯨꯝꯕ ꯀꯥꯔꯒ ꯑꯗꯨ ꯂꯥꯏꯟꯗ ꯆꯠꯈ꯭ꯔ ꯃꯥꯜꯂꯦ ꯑꯗꯨ ꯑꯩꯅ ꯍꯥꯡꯕ ꯏꯆꯦꯒꯤ ꯃꯆꯥꯅꯨꯄꯥꯁꯨ ꯀ꯭ꯂꯥꯁ ꯇꯨꯋꯦꯜꯐ ꯂꯣꯏꯔꯒ ꯑꯗꯨꯒꯨꯝꯕꯗ ꯆꯠꯅꯤꯡꯉꯦꯕ ꯍꯥꯏꯕꯗꯤ ꯁꯝꯕꯗ ꯄ꯭ꯔꯣꯐꯦꯁꯟ ꯑꯣꯏꯅ ꯆꯠꯅꯤꯡꯕꯀꯣ ꯃꯥꯗꯤ ꯕꯦꯠꯃꯤꯟꯇꯟꯗ ꯌꯥꯝ ꯍꯥꯏꯕ ꯑꯗꯨ ꯑꯩꯅ ꯃꯥꯒꯤꯗꯃꯛꯇ ꯍꯥꯡꯔꯒ ꯑꯁ ꯀꯔꯤꯒꯤꯅꯣ ꯀ꯭ꯂꯥꯁ ꯇꯦꯟꯒꯨꯝꯕ ꯀꯥꯗ꯭ꯔꯤꯉꯩꯗ ꯑꯗꯨꯝ ꯆꯪꯕ ꯌꯥꯗ ꯑ꯭ꯔꯣ ꯀꯔꯤꯒꯤ ꯍꯧꯖꯤꯛꯇ ꯍꯥꯏ ꯀꯥꯒꯦ ꯇꯧꯕ꯭ꯔꯣ ꯅꯣꯏꯗꯤ ꯍꯥꯏꯌꯦ ꯊꯦꯡꯉꯦ ꯍꯥꯏꯕꯗꯤ ꯅꯠꯇꯦ ꯑꯗꯨ ꯑꯣꯏꯔꯁꯨ ꯀꯣ ꯈꯔ ꯑꯦꯗꯚꯥꯟꯁ ꯑꯣꯏꯅ ꯑꯗꯨꯝ ꯏꯁꯄꯣꯔꯠꯁꯀꯤ ꯐꯤꯜꯗ ꯆꯪꯒꯦ ꯍꯥꯏꯔꯗꯤ ꯀ꯭ꯂꯥꯁ ꯇꯦꯟ ꯐꯥꯎꯕ ꯇꯝꯒꯦ ꯑꯗꯨ ꯑꯗꯨꯒꯨꯝꯕ ꯀꯥꯏꯅ ꯀꯥꯟꯅꯗꯦ ꯍꯥꯏꯌꯦ ꯃꯥꯁꯨ ꯑꯗꯨꯒ ꯋꯥꯔꯤ ꯐꯖꯅ ꯁꯥꯏꯌꯦ ꯃꯥ ꯁꯤꯗꯤ ꯎꯝ
ꯏꯁꯄꯣꯔꯠꯁꯨ ꯃꯥꯡ ꯍꯣꯏ ꯅꯪ ꯍꯧꯖꯤꯛ ꯍꯥꯏꯕꯗꯣ ꯆꯨꯝꯃꯤ ꯉꯟꯅ ꯆꯠꯄꯅꯤꯉꯥꯏꯒꯤꯅꯤ ꯑꯗꯨꯒ ꯀꯅꯥꯒꯨꯝꯕ ꯀꯅꯥꯒꯨꯝꯕꯤ ꯏꯟꯇ꯭ꯔꯦꯁꯇ ꯂꯩꯕ ꯂꯩꯔ ꯂꯩꯔꯗꯤꯀꯣ
ꯎꯝ
ꯍꯥꯏꯕꯗꯤ ꯀ꯭ꯂꯥꯁ ꯇꯨꯌꯦꯜꯐ ꯂꯣꯏꯔꯒ ꯑꯣꯖꯥꯒꯨꯝꯕ ꯇꯧꯅꯤꯡꯕ ꯂꯩꯌꯦꯅ ꯏꯁꯄꯣꯔꯠꯒꯤꯁꯨ
ꯑꯥ
ꯑꯗꯨꯒꯨꯝꯕ ꯂꯩꯔꯗꯤ ꯑꯩꯈꯣꯏꯗꯁꯨ ꯄꯥꯎ ꯐꯥꯎꯅꯕ ꯌꯥꯏ
ꯑ
ꯑꯩꯁꯨ ꯇꯝꯕꯅꯦꯕꯀꯣ
ꯑꯣ
ꯒꯦꯝ ꯂꯣꯏꯅ ꯃꯥꯒꯤ ꯑꯗꯨꯒꯤ ꯑꯩ ꯑꯗꯨꯒꯤ ꯁꯕꯖꯦꯛ ꯂꯥꯎꯔꯒ ꯑꯗꯨꯝ ꯂꯩꯕꯅꯦ
ꯑꯣ ꯑꯣ
ꯑꯗꯨ ꯑꯩꯈꯣꯏ ꯇꯝꯄꯥꯛꯇꯁꯨ ꯑꯅꯤ ꯑꯍꯨꯝꯗꯤ ꯂꯩꯌꯦꯕ
ꯑ
ꯑꯗꯨꯅꯦꯕ
ꯑꯣ ꯑꯗꯨꯗꯤ ꯅꯪꯉꯣꯟꯗ ꯍꯥꯏꯌꯨ ꯎꯝ
ꯑꯦꯁ ꯇꯤꯒꯤ ꯁꯣꯀꯣ
ꯎꯝ
ꯑꯦꯁ ꯇꯤ ꯒꯤꯗꯤ ꯅꯨꯡꯉꯥꯏꯕꯅꯦ ꯀꯣꯇꯥꯗꯣ
ꯑꯣ
ꯑꯩꯈꯣꯏ ꯁꯤꯅꯤꯌꯔꯁꯤꯡ ꯂꯥꯁ ꯏꯌꯥꯔꯗꯒꯤ ꯀꯔꯤꯔꯥ ꯃꯣꯏ ꯑ ꯒ꯭ꯔꯦꯖꯨꯋꯌꯦꯠ ꯇꯧꯕꯁꯤꯡꯗꯨ ꯑꯗꯨꯝ ꯐꯪꯕꯅꯤ ꯊꯕꯛꯇꯤ
ꯑꯣ ꯍꯥꯏꯅꯦ
ꯍꯣꯏ ꯑꯩꯁꯨ ꯂꯣꯏꯕꯗꯤ ꯂꯣꯏꯗ꯭ꯔꯤ ꯈꯔ ꯋꯥꯠꯂꯤ ꯆꯠ ꯅꯦꯛꯁ ꯏꯌꯥꯔ ꯃꯦ ꯁ꯭ꯋꯥꯏꯗꯒꯤ ꯂꯣꯏꯔꯅꯤ ꯑꯩꯁꯨ ꯀꯣ ꯑꯗꯨ ꯑꯣꯏꯔꯁꯨ ꯑꯩꯈꯣꯏ ꯑꯦꯁ ꯇꯤ ꯀꯥꯡꯕꯨ ꯑꯩꯈꯣꯏ ꯇ꯭ꯔꯥꯏꯞ ꯀꯥꯡꯕꯨꯗꯤ ꯑꯗꯨ ꯑꯗꯨꯒꯨꯝꯕ ꯁꯔꯖꯔꯤꯗ ꯄꯥꯛ ꯂꯧꯥꯗꯦꯕ
ꯑꯣ ꯍꯣꯏ
ꯑꯩꯈꯣꯏ ꯔꯣꯝꯗꯒꯤ ꯆꯤꯡꯒꯤ ꯃꯤ ꯑꯅꯤꯔ ꯑꯗꯨ ꯈꯛꯇꯅꯦ
ꯑꯣ
ꯍꯣꯏ ꯇ꯭ꯔꯗꯤꯀꯣ
ꯎꯝ
ꯗ꯭ꯔꯥꯏꯞꯁꯨ ꯃꯈꯜ
ꯎꯝ
ꯑꯩꯈꯣꯏꯁꯦ ꯇ꯭ꯔꯥꯏꯕꯗꯤ ꯑꯅꯤꯈꯛꯅꯦ ꯑꯗꯨꯒ ꯑꯇꯣꯞꯄ ꯀꯔꯤ ꯍꯥꯏꯁꯤꯔ ꯎꯈ꯭ꯔꯨꯂꯣꯝꯗꯗꯤ ꯀꯣ
ꯎꯝ
ꯃꯣꯏꯗꯤ ꯌꯥꯝ ꯂꯩꯌꯦ
ꯑꯝ
ꯍꯩꯁꯨ ꯍꯩꯇ꯭ꯔꯁꯨ ꯆꯥꯟꯁꯇꯤ ꯂꯩꯌꯦꯕ ꯑꯗꯨ ꯁꯞ ꯄ꯭ꯔꯤꯛꯀꯦ ꯂꯩꯔꯗꯤ
ꯑꯣ
ꯑꯗꯨ ꯑꯦꯚ꯭ꯔꯤ ꯀꯔꯤ ꯍꯥꯏꯁꯤꯔ ꯆꯍꯤ ꯈꯨꯗꯤꯡꯒꯤ ꯀꯣ ꯆꯍꯤ ꯈꯨꯗꯤꯡꯒꯤ ꯑ ꯐꯨꯠꯕꯣꯜꯒꯤ ꯀꯣꯔꯠꯁꯀꯤ ꯀꯣ
ꯎꯝ
ꯂꯩꯁꯦꯟ ꯇꯥꯟꯊꯣꯛꯄ ꯌꯥꯕ ꯑꯗꯨꯝ ꯂꯩꯕ꯭ꯔ ꯑꯦꯕ꯭ꯔꯤ ꯏꯌꯥꯔ
ꯑꯣ
ꯂꯩꯁꯦꯜ ꯂꯩꯔꯗꯤ ꯀꯩꯁꯨ ꯈꯥꯅꯤꯡꯉꯥꯏ ꯂꯩꯇꯦ ꯍꯧꯖꯤꯛ ꯍꯧꯖꯤꯛ ꯀꯥꯟ ꯀꯔꯤꯔ ꯑꯥꯔꯃꯤꯁꯤꯡ ꯇ꯭ꯔꯦꯟꯅꯤꯡ ꯇꯧꯕꯗꯣ
ꯑꯥ
ꯃꯣꯏ ꯑꯃꯤꯁꯤꯡ ꯃꯣꯏ ꯔꯤꯀ꯭ꯔꯨꯠꯃꯦꯟ ꯇꯧꯕ ꯃꯇꯝ ꯃꯇꯝꯗ ꯐꯤꯖꯤꯀꯦꯜꯒꯤꯗꯤꯀꯣ ꯐꯖꯅ ꯆꯥꯟꯁ ꯋꯥꯡꯉꯤ
ꯑ
ꯑꯗꯨ ꯂꯥꯏꯁꯦꯡꯕ ꯂꯩꯔꯒꯗꯤ ꯍꯥꯏꯕꯗꯤ ꯑꯣ ꯏꯟꯗꯤꯌꯥꯟ ꯐꯨꯠꯕꯣꯜ ꯐꯦꯗꯔꯦꯁꯟꯅ ꯔꯤꯀꯣꯛꯅꯥꯏꯁ ꯇꯧꯕ ꯁꯥꯔꯇꯤꯐꯤꯀꯦꯠꯅꯦꯕ
ꯑꯣ
ꯃꯅꯤꯄꯨꯔ ꯈꯛꯇ ꯅꯠꯇꯦꯕ ꯑꯗꯨꯅꯤ
ꯑꯥ ꯌꯥꯝ ꯐꯩꯅꯦ ꯑꯗꯨ
ꯑꯣꯏ
ꯃꯥꯁꯦ ꯎꯝ ꯍꯧꯖꯤꯛꯇꯤ ꯀ꯭ꯂꯥꯁ ꯇꯨꯋꯦꯜꯐ ꯇꯝꯕꯤꯕ ꯀꯣ ꯑꯗꯨ ꯅꯦꯛꯁ ꯏꯌꯔ ꯖꯨꯟ ꯗꯨꯒꯥꯏꯗ ꯂꯣꯏꯒꯤꯅꯤꯅ ꯑꯗꯨ ꯍꯦꯛ ꯂꯣꯏꯔꯒ ꯑ ꯑꯗꯨꯗ ꯆꯠꯅꯤꯡꯕ ꯕꯦꯠꯃꯤꯟꯇꯟꯒꯤꯗ ꯑꯦꯀꯥꯗꯃꯤꯒꯨꯝꯕꯗ ꯂꯩꯅꯤꯡꯕ ꯃꯥꯁꯦ
ꯕꯦꯠꯃꯤꯡꯇꯟꯒꯤꯗꯤꯒꯣ
ꯎꯝ
ꯅꯦꯁꯅꯦꯜ ꯑꯩꯈꯣꯏ ꯅꯦꯁꯅꯦꯜ ꯏꯁꯄꯣꯔꯠ ꯌꯨꯅꯤꯚꯔꯁꯤꯇꯤ ꯂꯩꯕꯅꯦ ꯊꯝꯕꯥꯟ ꯂꯝꯄꯥꯛꯗꯁꯨ
ꯑꯣ
ꯈꯧꯔꯥꯡꯕꯅꯤꯅ
ꯎꯝ ꯑ ꯈꯪꯗꯦꯅꯦ ꯃꯥ ꯃꯐꯝ ꯈꯔꯗꯤ ꯈꯪꯗꯤ ꯈꯪꯕ ꯃꯥꯜꯂꯦ ꯐꯖꯅ ꯈꯪꯕ꯭ꯔꯗꯤ ꯈꯪꯗꯦ
ꯃꯥꯗꯤ ꯀꯥꯏꯗ ꯂꯩꯕꯒꯤꯔ
ꯃꯥꯗꯤ ꯑꯩꯈꯣꯏ ꯇꯃꯦꯡꯂꯣꯡꯗ ꯂꯩꯕꯅꯦ ꯍꯧꯖꯤꯛ ꯑꯁꯤꯗ ꯇꯝ꯭ꯔꯥ ꯂꯩꯌꯦ ꯑꯁꯤꯗ ꯂꯥꯏꯔꯤꯛ ꯇꯥꯝꯔꯒ ꯂꯩꯌꯦꯦ ꯀ꯭ꯂꯥꯁ ꯇꯨꯋꯦꯜꯕ ꯀꯣ
ꯑꯣ
ꯎꯝ ꯁꯤ ꯍꯣꯁꯇꯦꯜꯋꯥ ꯃꯥꯗ ꯂꯩꯅꯤꯃ
ꯑ ꯃꯣꯏ ꯕꯦꯗꯃꯤꯟꯇꯟ ꯁꯅꯕꯁꯤꯡꯒꯤꯗꯤ ꯑꯦꯝ ꯑꯦꯁ ꯌꯨꯗꯀꯣ
ꯎꯝ
ꯑꯦꯟ ꯑꯦꯁ ꯌꯨꯗ ꯄꯥꯕꯅꯦ ꯇꯃꯦꯡꯂꯣꯡꯒꯤ ꯃꯤ ꯌꯥꯝ ꯂꯩ ꯑꯦꯟ ꯑꯦꯁ ꯌꯨꯗ ꯃꯤ ꯌꯥꯝꯃꯦ ꯍꯥꯏꯕꯗꯤ ꯀ꯭ꯂꯥꯁ ꯈꯨꯗꯤꯡꯗ ꯑꯃ ꯑꯅꯤ ꯑꯃ ꯑꯅꯤ ꯌꯥꯎꯋꯦꯕ
ꯑꯣ ꯑꯣ
ꯑꯩꯁꯨ ꯇ꯭ꯔꯥꯏ ꯇꯧꯕꯅꯦ ꯑꯗꯣ ꯄꯩꯁꯥ ꯋꯥꯡꯃꯟꯕꯒꯤꯀꯣ
ꯑ
ꯄꯩꯁꯥꯗꯤ ꯆꯥꯎꯋꯦ ꯃꯣꯏꯒꯤꯗꯤ ꯐꯥꯔꯁ ꯁꯤꯦꯃꯤꯁꯇꯔ ꯑꯩꯠꯇꯤ ꯁꯤꯛꯁ ꯊꯥꯎꯖꯟꯅꯤ
ꯑꯩꯠꯇꯤ ꯁꯤꯛꯁ ꯊꯥꯎꯖꯟ
ꯍꯣꯏ ꯑꯦ ꯅꯥꯏꯟꯇꯤ ꯇꯨꯔ ꯑꯩꯠꯇꯤ ꯁꯤꯛꯁ ꯑꯗꯨꯃꯥꯏꯅ ꯇꯧꯕꯅꯦ
ꯑꯣ
ꯑꯗꯨꯒ ꯁꯦꯀꯦꯟ ꯁꯦꯃꯤꯁꯇꯔꯅ ꯈꯔ ꯅꯦꯝꯃꯦ ꯁꯕꯦꯟꯇꯤ ꯇꯨ ꯍꯗ ꯑꯗꯨꯝ ꯂꯩꯔꯕꯝꯃꯦ
ꯎꯝ
ꯃꯣꯏꯒꯤ ꯅꯨꯡꯉꯥꯏꯕꯁꯦ ꯑꯗꯨꯝ ꯆꯍꯤ ꯈꯨꯗꯤꯡꯒꯤ ꯃꯣꯏꯗꯤ ꯑꯥꯎꯠꯁꯥꯏꯠ ꯆꯠꯂꯦꯕ ꯁꯅꯥꯅꯤꯡꯉꯥꯏꯒꯤꯀꯣ ꯃꯥ ꯕꯦꯃꯤꯇꯟ ꯕꯦꯠꯃꯤꯟꯇꯟ ꯂꯧꯔꯁꯨ ꯀꯔꯤ ꯂꯧꯔꯁꯨ ꯆꯥꯟꯁ ꯑꯗꯨꯝ ꯂꯩꯕꯅꯤ ꯏꯚꯦꯟ ꯈꯣꯈꯣꯒꯤ ꯐꯥꯎ ꯑꯗꯨꯝ ꯐꯪꯕꯅꯦ ꯀꯣꯄ ꯃꯄꯥꯟꯗ ꯑꯣꯐꯔꯁꯨ ꯁꯥꯟꯅꯕ ꯐꯪꯉꯦ ꯑꯗꯨꯒꯨꯝꯕꯒꯤ
ꯑꯝ
ꯑꯗꯨ ꯁꯥꯔꯇꯤꯐꯤꯀꯦꯠꯗꯤ ꯐꯪꯈ꯭ꯔꯗꯤ ꯑꯗꯨꯝ ꯅꯨꯡꯉꯥꯏꯈ꯭ꯔꯦ ꯐꯪꯕꯗꯤ ꯆꯥꯟꯁ ꯌꯥꯝ ꯂꯩꯌꯦꯕ ꯑꯩꯈꯣꯏ ꯊꯕꯛꯒꯨꯝꯕ ꯇꯥꯟꯕ ꯃꯇꯝꯗ
ꯎꯝ ꯎꯝ
ꯑꯩꯈꯣꯏꯗꯤ ꯄ꯭ꯔꯥꯁꯣꯅꯦ ꯄ꯭ꯔꯣꯐꯦꯁꯅꯦꯜꯁꯨ ꯑꯣꯏꯗꯕꯒꯤꯀꯣ ꯑꯗꯨꯝ ꯀꯣꯁꯀꯤ ꯑꯗꯨꯝ ꯇꯝꯒꯦꯅ ꯈꯟꯕꯅꯦ ꯑꯩꯈꯣꯏꯗꯤ ꯁꯅꯥꯒꯤ ꯍꯥꯏꯔꯦꯗꯤꯀꯣ ꯑꯗꯨꯝ ꯑꯦꯟ ꯑꯦꯁ ꯌꯨ ꯑꯃꯗ ꯆꯠꯇꯄꯨꯅ ꯐꯥꯕꯅꯤ
ꯑꯆꯥ ꯑꯁꯦ ꯄꯨꯛꯅꯤꯡ ꯆꯪꯅꯂꯛꯏꯅꯦ ꯀꯔꯤꯁꯨ ꯇꯧꯅꯤꯡꯗꯦ ꯑꯗꯨ ꯉꯛꯇ ꯇꯧꯅꯤ ꯍꯥꯏꯔ ꯂꯩ
ꯑꯣ ꯏꯁꯄꯣꯔꯠꯀꯤꯗꯤ ꯆꯥꯡꯒꯦ ꯍꯥꯏꯔꯗꯤꯀꯣ ꯍꯦꯛ ꯆꯥꯡꯔꯗꯤ ꯑꯗꯨꯝ ꯐꯪꯕꯅꯦ
ꯑ
ꯍꯥꯏꯕꯗꯤ ꯑꯩꯈꯣꯏꯅ ꯈꯪꯗꯕꯒꯤꯅꯤꯀꯣ ꯍꯥꯏꯕꯗꯤ ꯑꯩ ꯏꯁꯤꯡ ꯑꯩꯒꯤ ꯀꯔꯤ ꯍꯥꯏꯁ ꯑꯩꯒꯤ ꯔꯤꯂꯦꯇꯤꯞꯁꯤꯡꯁꯨ ꯂꯩꯕ ꯑꯩꯈꯣꯏ ꯈꯨꯟꯒꯤ ꯃꯤꯁꯤꯡꯁꯨꯀꯣ ꯍꯧꯖꯤꯛ ꯃꯤ ꯑꯅꯤ ꯂꯩꯕ ꯑꯩꯒꯤ ꯁꯤꯅꯤꯌꯔꯅꯤꯀꯣ
ꯍꯣꯏ
ꯃꯣꯏꯗꯤ ꯄꯨꯅꯦꯗ ꯇꯝꯕꯅꯦ
ꯑꯣꯢ
ꯑꯗ ꯃꯥꯗꯤ ꯊꯕꯛ ꯇꯧꯈ꯭ꯔꯦ ꯍꯥꯏꯌꯦ ꯃꯥꯅ ꯒ꯭ꯔꯦꯖꯨꯋꯦꯠ ꯇꯧꯔ ꯂꯣꯏꯔꯒ ꯑꯗꯨ ꯑꯃꯅ ꯂꯥꯁ ꯏꯌꯥꯔ ꯍꯟꯗꯛꯂꯔ ꯑꯃ ꯃꯁꯇꯥꯔꯁꯨ ꯂꯣꯏꯔꯦ ꯍꯥꯏ